ꯀꯣꯔꯦꯠꯁ꯫
ꯍꯥꯥ꯫
ꯐꯝꯃꯤꯌꯦ ꯑꯦ ꯀꯃꯥꯏꯅ ꯑꯩꯒꯤ ꯆꯠꯄ꯭ꯔꯣ꯫
ꯉꯥꯎꯔꯦ ꯑꯩ꯫
ꯏꯌꯦ ꯎꯝ꯫
ꯀꯩꯅꯣ ꯇꯧꯔꯤꯁꯤꯕꯣ꯫
ꯑꯩ ꯈꯪꯉꯦ ꯑꯩ ꯈꯪꯉꯦ ꯑꯩꯅ ꯀꯩꯅꯣ ꯂꯧꯊꯣꯛꯄꯤꯗꯕ꯫ ꯅꯪꯖꯨ ꯍꯥꯏꯔꯛꯄ ꯌꯥꯗ꯭ꯔꯣ ꯏꯁ꯫ ꯑꯩꯖꯨ ꯀꯔꯦꯔꯣꯒ ꯈꯠꯂꯤ꯫
ꯃꯥꯅ ꯇꯧꯕꯗꯗꯤ ꯌꯥꯗꯦ ꯍꯥꯏꯅꯦ꯫
ꯍꯥꯥ꯫
ꯃꯥꯅ ꯇꯧꯕꯗꯗꯤ ꯌꯥꯗꯦ ꯍꯥꯏꯕ ꯑꯗꯨꯒꯤ ꯑꯩ ꯇꯧꯔꯤꯅꯤꯅꯦ꯫
ꯑꯣ ꯅꯪꯗꯨ꯫
ꯑ ꯂꯣꯏꯈ꯭ꯔꯦ ꯍꯥꯏꯌꯦ꯫
ꯅꯪꯒꯤꯁꯦ꯫
ꯑꯥ ꯑꯗꯨꯒ ꯑꯇꯣꯞꯄ ꯑꯃ ꯇꯧꯋꯣ ꯍꯥꯏꯌꯦ ꯍꯥꯏꯕ꯫
ꯎꯝ꯫
ꯑꯗꯨꯒꯤꯅꯤꯅꯦ ꯑꯁ ꯅꯪ ꯀꯩꯔꯤ ꯀꯩ ꯋꯥꯠꯂꯤꯅꯣ꯫
ꯀꯩꯅꯣ ꯍꯥꯖꯦ ꯀꯩ ꯋꯥꯠꯂꯤꯅꯣ ꯍꯥꯏꯖꯤꯕꯣ꯫
ꯅꯪ ꯀꯩꯂꯧꯊꯣꯛꯇ꯭ꯔꯤꯅꯣꯕ ꯌꯥꯗ꯭ꯔꯤꯗꯣ꯫
ꯃꯐꯝꯗ ꯂꯩꯕ ꯑꯩ ꯍꯥꯟꯅ ꯇꯧꯔꯝꯕꯗꯣ ꯑꯗꯨ ꯂꯧꯊꯣꯛꯄꯤꯗꯕ ꯍꯥꯏꯕ ꯀꯔꯤꯅꯣ
ꯑꯗꯨ ꯅꯪꯖꯅ ꯀ ꯍꯇꯅꯤ
ꯑꯩꯗꯨ ꯑꯗꯨꯅꯦ ꯍꯥꯏꯅꯦ ꯀꯔꯤꯅꯣ ꯑꯩ ꯀꯣꯠꯇꯧꯔꯁꯤꯦ ꯀꯔꯤ ꯕꯤꯠꯅꯣ ꯑꯩ ꯈꯜꯂꯤꯕꯅꯦꯕ ꯑꯁ
ꯍ
ꯁꯣꯔꯦ ꯁꯣꯔꯦ ꯅꯪꯁꯦ
ꯗꯁꯥꯅꯤ ꯍꯦ
ꯅꯁꯥꯅꯦ ꯏꯁ ꯁꯪꯗꯀꯥꯁꯦ ꯀꯣꯕꯗ
ꯃꯤ ꯊꯕꯛ ꯊꯄ ꯆꯤꯜꯂ ꯈꯥꯟ ꯆꯤꯟꯗ ꯅꯝꯗꯨ ꯅ ꯄꯥꯏ ꯍꯥꯏꯗꯕꯌꯥ
ꯅꯪꯦꯅꯦ
ꯌꯥꯝ ꯆꯤꯜꯂꯕꯣ ꯍꯥꯏꯁꯦ
ꯍꯨꯖꯤꯛꯕꯨꯗꯤ ꯈꯝꯃꯤ
ꯑꯣ
ꯑꯁ ꯀꯥꯔꯤ ꯉꯁꯥꯏꯗꯒꯤ ꯁꯦꯡ ꯍꯨꯝꯕ ꯀꯨꯏꯗꯔꯤꯌꯦ ꯂꯣꯏꯕ ꯑꯃꯨꯛꯀ ꯂꯥꯛꯀꯅꯤ ꯍꯥꯏꯕꯅꯦ ꯂꯧꯕ
ꯑꯩ ꯅꯣꯛꯅꯤꯡꯕꯅ ꯁꯤꯔꯦꯗ
ꯅꯣ ꯀꯩ
ꯑꯩꯗꯤ ꯀꯩꯅꯣ ꯈꯜꯂꯤꯅꯦ ꯅꯪ ꯑꯃꯨꯛ ꯄꯥꯏꯔꯛꯑꯦ
ꯑꯩꯁꯨ ꯀꯔꯤꯗꯔ ꯑꯃꯨꯛ ꯇꯧꯔ ꯈꯜꯂꯤꯕꯅꯦ ꯑꯩꯁꯨ
ꯇꯧꯅ ꯇꯧꯅꯨ ꯑꯗꯨꯃꯥꯏꯅ
ꯅꯪꯅꯅꯦ ꯁꯤ ꯁꯤ ꯊꯣꯛꯍꯜꯂꯤ ꯃꯌꯥꯝꯁꯦ
ꯏꯁ ꯏꯁ
ꯊꯕꯛ ꯆꯤꯡꯈ꯭ꯔ ꯀꯥꯟꯁꯤꯗ ꯀꯩꯅꯣ ꯈꯪꯗꯦꯕ
ꯑꯩꯗꯤ ꯑꯩꯗꯤ ꯃꯤ ꯑꯣꯟꯅꯕꯗꯨꯗ ꯉꯥꯎꯔꯕ
ꯏꯁꯁ ꯏꯁꯁ ꯉꯥꯎꯅꯨ ꯉꯥꯎꯅꯨ
ꯁꯣꯝꯗ ꯃꯤ ꯑꯃꯅ ꯌꯥꯕ꯭ꯔꯥ ꯌꯥꯗꯕ꯭ꯔꯅ ꯍꯪꯉ ꯂꯩꯔꯤꯅꯤ
ꯌꯥꯗꯦ ꯌꯥꯕ꯭ꯔꯥ
ꯑꯩꯁꯨ ꯀꯔꯤꯅꯣꯅꯦ ꯌꯦꯡꯕꯅꯦꯕꯥ ꯍꯧꯖꯤꯛꯀꯤꯗꯣ
ꯑꯥ
ꯑꯩꯗꯤ ꯁꯤꯔꯦꯗ
ꯉꯥꯎꯔꯦ ꯅꯪ ꯐꯖꯅ ꯑꯣ
ꯑꯩꯗꯤ ꯅꯪ ꯄꯥꯏꯃꯤꯟꯅꯕꯗꯨꯗ ꯀꯔꯤꯅꯣ ꯇꯧꯔꯤꯗꯤ ꯀꯃꯥꯏꯟ ꯇꯧꯔꯤꯅꯣ ꯈꯜꯂꯤꯅꯦꯕ
ꯑꯩꯁꯤꯅꯤꯅꯥ ꯑꯗꯨꯕꯤꯗꯤ
ꯅꯨꯡꯗꯝꯝꯕ ꯅꯪꯁꯨ ꯍꯦꯟꯃꯜꯂꯤ
ꯑꯩꯗꯤ ꯑꯩꯒꯤ ꯅꯝꯕꯔꯗ ꯀꯣꯜ ꯇꯧꯔꯛꯄ꯭ꯔ ꯃꯥꯟꯕ ꯑꯗꯨꯗꯤ ꯑꯩꯗꯤ ꯑꯩꯁꯨ ꯄꯀꯠꯇꯤꯌꯨꯅꯦ ꯅꯠꯇ꯭ꯔꯗꯤ ꯄꯈꯠꯂꯣꯏꯍꯦ ꯀꯔꯤꯅꯨ
ꯆꯥꯛ ꯆꯔꯕꯣ ꯑꯁ ꯊꯤꯟ ꯉꯥꯎꯔꯦ ꯅꯪ
ꯋꯥꯈꯜꯂꯣꯟꯁꯤꯁꯨ ꯃꯥꯟꯅꯩꯍꯦ
ꯎꯝ ꯃꯥꯅꯕꯅꯦ ꯑꯗꯨꯝ ꯐꯥꯕꯅꯦ
ꯀꯔꯤ ꯃꯊꯦꯜ ꯆꯥꯔꯒꯦ ꯑꯍꯝ
ꯉꯁꯤꯁꯦ ꯑꯩꯗꯤ ꯁꯧꯒꯔꯤ ꯆꯥꯏ ꯉꯥ ꯆꯥꯗꯕꯅꯤꯅ
ꯍꯥꯥ
ꯉꯥ ꯆꯥꯗꯕꯅꯤꯅ ꯁꯧꯒꯔꯤ ꯆꯥꯔꯦ
ꯑꯁ ꯄꯪꯉꯤꯍꯦ ꯅꯪꯗꯤ ꯑꯍꯥꯎꯕꯗꯨ ꯆꯥꯗ ꯗꯅ ꯍꯥꯎꯇꯕꯗꯨ ꯑꯣꯏꯅ ꯆꯥꯔ ꯂꯩꯔꯤꯅꯦ
ꯎꯝ
ꯑꯍꯥꯎꯕ ꯆꯥꯕ ꯌꯥꯗ꯭ꯔꯣ
ꯏꯁ ꯉꯥꯗꯤ ꯇꯜꯂꯦ ꯍꯥꯎꯔꯣꯏ
ꯏꯁ ꯍꯥꯎꯋꯤꯅꯦ ꯑꯩꯗꯤ ꯑꯗꯨ ꯈ꯭ꯋꯥꯏꯗꯒꯤ ꯍꯥꯎꯕꯅꯤꯅꯦ
ꯎꯝ
ꯑꯍꯥꯎꯕꯗꯨ ꯆꯥꯗꯗꯅ ꯁꯧꯒ꯭ꯔꯤ ꯆꯥꯔꯤꯁꯤꯕ ꯑꯁꯤꯁꯨ ꯌꯥꯏꯍꯦ
ꯅꯣꯏ ꯀꯩ ꯑꯦꯟꯖꯥꯡ ꯆꯥꯔꯕ
ꯑꯁ ꯑꯩꯈꯣꯏꯗꯤ ꯌꯦꯟꯗꯦꯝ ꯆꯥꯏ
ꯑꯁ ꯌꯦꯅꯤ ꯀꯣ ꯃꯤꯗꯤ ꯌꯥꯗꯦꯀꯣ
ꯕꯅ ꯂꯣꯏꯔꯦ ꯆꯥꯛꯁꯦ ꯆꯥꯛ ꯌꯥꯝ ꯆꯥꯔꯦ ꯑꯌꯨꯛꯇꯗꯤ ꯑꯁ ꯆꯥꯛ ꯆꯥꯗꯕꯅꯤꯅ ꯋꯥꯔꯦ ꯍꯧꯖꯤꯛ ꯆꯥꯛ ꯂꯥꯃꯈꯠꯂꯛꯑꯦ ꯅꯣꯡ ꯆꯨꯗ꯭ꯔꯣ ꯅꯣꯏꯗ ꯍꯥ ꯅꯣꯡ ꯆꯨꯕ꯭ꯔꯣ